ꯍꯜꯂꯣ
ꯍꯜꯂꯣ
ꯍꯜꯂꯣ
ꯑꯣ ꯑꯣꯁꯦꯡꯅ ꯇꯥꯏ ꯍꯣꯏ
ꯑꯣ ꯇꯥꯔꯦ ꯇꯥꯔꯦ
ꯎꯝ
ꯚꯣꯏꯁꯇꯨ ꯈꯤꯇꯪꯗꯤ ꯄꯤꯛꯄꯒꯨꯝ ꯇꯧꯋꯦ
ꯑꯣ ꯑꯗꯨꯝ ꯀꯟꯅ ꯍꯥꯏꯖꯔꯛꯑꯒꯦ ꯑꯗꯨꯗꯤ
ꯈꯪꯗꯦ ꯅꯦꯠꯋꯥꯛꯅꯔ ꯀꯩꯅꯣ
ꯑ
ꯑ
ꯆꯥꯛ ꯆꯥꯔꯕ‌ꯣ ꯆꯥꯗ꯭ꯔꯤꯌꯦ ꯍ‌ꯦ ꯊ‌ꯣꯛ ꯃꯨꯟꯕꯨꯗꯤ ꯃꯨꯜꯂꯦ ꯑꯗꯣ ꯆꯥꯗ꯭ꯔꯤꯗ ꯉꯁꯤꯗꯤ ꯈꯔ ꯁꯣꯝꯗꯤ ꯎꯝ ꯑꯩ ꯉꯁꯤ ꯊꯣꯡꯗ꯭ꯔ‌ꯦ ꯏꯃꯥꯅ ꯈꯔ
ꯑꯣ ꯑꯣ ꯑꯩꯈꯣꯏꯒꯤꯗꯤ ꯆꯥꯗ꯭ꯔꯤ ꯅꯨꯡꯗꯥꯡ ꯋꯥꯏꯔꯝ ꯁꯨꯝ ꯀꯩꯀꯩꯅꯣ ꯆꯥꯁꯤꯜꯂꯨꯕꯒꯤ ꯈꯔ ꯊꯦꯡꯅ ꯆꯥꯒꯦꯅ ꯎꯝ
ꯀꯩ ꯃꯊꯦꯟ ꯇꯧꯔꯒꯦ ꯉꯁꯤꯗꯤ
ꯈꯪꯗꯤꯌ‌ꯦ ꯀꯩ ꯊꯣꯛꯒꯤꯅꯣ ꯈꯪꯗꯦ ꯑꯝꯇ ꯆꯪꯉꯨꯗꯦ
ꯎꯝ ꯀꯩ ꯇꯧꯔ ꯂꯩꯔꯝꯃꯤꯅ‌ꯣ
ꯑꯩꯁꯦ ꯀꯦꯝꯕꯨꯗꯤ ꯇꯧꯗ‌ꯦꯗ ꯉꯁꯤ ꯑꯗꯨꯝ ꯐꯝꯃꯦ ꯍꯥꯏꯗꯤ ꯉꯁꯤꯁꯦ ꯑꯩ ꯑꯦꯛꯖꯥꯝ ꯆꯠꯄꯀꯣ ꯑꯩꯒꯤ ꯑꯦꯛꯖꯥꯝ ꯉꯁꯤ ꯍꯤꯖ‌ꯦ ꯂꯥꯁ ꯑꯣꯏꯅ ꯊꯥꯔꯦ ꯑꯗꯣ ꯂꯣꯏꯔꯒ ꯈꯔ ꯀꯣꯏꯕ ꯆꯠꯄ ꯇꯧꯔꯒ ꯑꯗꯨꯝ ꯍꯜꯂꯛꯄꯗ ꯈꯔ ꯊꯦꯡꯉꯦꯕ ꯉꯁꯤꯁꯦ ꯑꯗꯨ ꯑꯣꯏꯕꯩ ꯆꯥꯛ ꯏꯟꯁꯥꯡꯉꯁꯨ ꯑꯩꯈꯣꯏ ꯃꯥꯅ ꯂꯣꯏꯔꯝꯃꯕꯅꯤꯅ ꯑꯗꯨꯝ ꯉꯥꯏꯍꯥꯛ ꯄꯣꯊꯥꯔꯝꯕꯅꯤꯗ
ꯑꯣ ꯕꯤ ꯑꯦꯠꯀꯤ ꯑꯦꯛꯖꯥꯝꯂ‌ꯣ ꯍꯥꯏꯁꯦ
ꯎꯝ ꯉꯁꯤ ꯁꯤꯃꯤꯁꯇ꯭ꯔꯒꯤ ꯂꯣꯏꯕꯀꯣ ꯁꯦꯀꯦꯟꯒꯤ ꯑꯣꯏꯅ
ꯑꯣ ꯕꯤ ꯑꯦꯠꯁꯤ ꯀꯩꯀꯩ ꯁꯞꯖꯦꯛ ꯇꯝꯒꯦ
ꯕꯤꯑꯦꯠꯁꯦ ꯂꯣꯏ ꯂꯣꯏ ꯌꯥꯎꯕꯅꯤꯗ ꯍꯥꯏꯗꯤ ꯁꯥꯏꯟ꯭ꯁ ꯍꯥꯏꯔꯐꯥꯎꯕꯗ ꯑꯗꯨꯝ ꯐꯤꯖꯤꯀꯦꯜ ꯕꯥꯏꯂꯣꯖꯤꯀꯦꯜ ꯑꯗꯨꯝ ꯈꯥꯏꯗꯣꯛꯄꯗꯣ
ꯑꯗꯨꯝ ꯂꯣꯏ ꯂꯩ ꯕꯅꯦ ꯑꯗ‌ꯣ ꯑꯩꯒꯤ ꯇꯝꯐꯝ ꯑꯩꯅ ꯇꯝꯕ ꯃꯐꯝꯗꯨꯗꯤ ꯈꯔ ꯑ ꯌꯥꯝꯗꯦ ꯍꯥꯏꯇꯥꯔꯦ ꯑꯗꯨ ꯃꯤꯅ ꯇꯝꯅꯕ ꯑꯗꯨ ꯃꯔꯤ ꯃꯉꯥ ꯏꯪꯂꯤꯁ ꯃꯦꯠꯁ ꯂꯦꯡꯒ꯭ꯋꯦꯖꯀꯨꯝꯕꯗꯨ ꯌꯥꯎꯋꯦꯕꯀꯣ ꯑꯗꯣ ꯑꯦꯝ ꯌꯨ ꯈꯣꯏꯗꯧꯅꯗꯤ ꯄꯨꯔꯥ ꯐꯨꯜ ꯂꯩꯕꯗꯤꯃꯛꯇꯤ ꯅꯠꯇꯦ ꯑꯩꯈꯣꯏꯒꯤꯗꯤ
ꯑꯣ ꯑꯦꯛꯖꯥꯝꯗꯤ ꯀꯃꯥꯏ ꯇꯧꯔꯝꯒꯦ
ꯑꯦꯛꯖꯥꯝꯁꯦ ꯑꯗꯨꯝ ꯄꯥꯕꯗꯤ ꯄꯥꯏ ꯑꯗꯣ ꯀꯃꯥꯏ ꯍꯥꯏꯗꯣꯏꯅꯣ ꯏꯁꯥꯅ ꯈꯔ ꯄ꯭ꯔꯤꯄꯦꯌꯔ ꯇꯧꯔꯒ ꯆꯠꯄꯒ ꯍꯪꯂꯛꯏꯕ ꯀꯣꯏꯁꯟ ꯃꯌꯥꯝꯁꯤꯒ ꯈꯔ ꯆꯨꯅꯗꯕ ꯍꯥꯏꯇꯥꯔꯦ
ꯑꯥ ꯍꯥ
ꯀꯣꯏꯁꯟꯗꯨ ꯌꯦꯡꯕꯗ ꯑꯣꯖꯥ ꯃꯔꯤ ꯃꯉꯥꯅ ꯆꯪꯉꯒ ꯁꯦꯝꯕꯩ ꯇꯥꯏꯞꯇ ꯇꯧꯕ ꯍꯥꯏꯕꯗꯤ ꯑꯗꯨꯝ ꯍꯟꯖꯤꯟ ꯍꯟꯖꯤꯟ ꯍꯪꯕꯁꯨ ꯌꯥꯎꯋꯦ ꯑꯗꯨꯒ ꯃꯈꯣꯡ ꯃꯔꯤ ꯁꯝꯅꯗꯕꯁꯨ ꯈꯔ ꯌꯥꯎꯋꯦ ꯉꯁꯤꯒꯤꯁꯦ
ꯑꯣ ꯍꯣꯏ ꯑꯦꯛꯖꯥꯝ ꯍꯥꯏꯁꯤꯗꯤ ꯗꯥꯎ ꯌꯥꯕ ꯀꯥꯡꯕꯨꯅ ꯄꯥꯕꯗꯨ ꯀꯣꯛ ꯂꯥꯛꯄꯁꯨ ꯌꯥꯎꯕ
ꯎꯝ
ꯑꯗꯩ ꯐꯅꯌꯥꯝ ꯄꯥꯔꯒꯁꯨ ꯄꯥꯈꯤꯗꯕ ꯁꯔꯨꯛꯇꯩ ꯊꯣꯛ ꯍꯪꯖꯤꯜꯂꯛꯄꯁꯨ ꯌꯥꯎꯕꯅꯦ ꯑꯗꯨꯝ
ꯑꯗꯨꯅꯦ ꯑꯗꯨꯝ ꯑꯥ ꯀꯃꯥꯏ ꯍꯥꯏꯗꯣꯏꯅꯣ ꯊꯥꯏꯅ ꯇꯧꯔꯝꯕꯁꯤꯡꯒꯤꯗꯣ ꯑꯗꯨꯝ ꯌꯦꯡꯉꯒ ꯄꯥꯔꯒ ꯄꯥꯔꯒꯅ ꯑꯗꯨꯝ ꯌꯥꯕꯒꯨꯝꯁꯨ ꯇꯧꯕ ꯑꯃꯨꯛꯀꯁꯨ
ꯍꯣꯏ
ꯑꯗꯨꯒ ꯑꯗꯨꯝ ꯑꯦꯛꯖꯥꯝ ꯊꯥꯅꯤꯡꯉꯥꯏ ꯍꯥꯏꯔꯒꯅ ꯑꯗꯨꯝ ꯀꯣꯟꯅꯗꯕꯒꯨꯝꯁꯨ ꯇꯧꯕꯒꯨꯝ ꯈꯪꯗꯦꯗ
ꯍꯣꯏ ꯀꯣꯂꯦꯖꯀꯤ ꯑꯦꯛꯖꯥꯝꯈꯩꯁꯤꯗꯤ ꯑꯗꯨꯝ ꯄ꯭ꯔꯤꯚꯤꯌꯁ ꯏꯌꯥꯔ ꯀꯣꯏꯁꯟ ꯈꯔꯗꯤ ꯑꯗꯨꯝ ꯍꯟꯕꯅꯤꯗ ꯍꯣꯏ ꯁꯨꯍꯟ ꯍꯟꯗꯕꯁꯨ ꯍꯣꯏ ꯌꯥꯎꯕꯗꯤ ꯑꯗꯨꯝ ꯌꯥꯎꯏ ꯑꯩꯈꯣꯏꯗ ꯑꯗꯨꯒ ꯑꯌꯥꯝꯕꯅꯗꯤ ꯑꯗꯨꯝ ꯈꯔ ꯈꯔꯗꯤ ꯑꯗꯨꯝ ꯍꯜꯂꯛꯑꯦꯕ
ꯍꯣꯏ
ꯍꯣꯏ ꯍꯟꯗꯛ ꯂꯣꯏꯗꯣꯏꯔꯥ ꯕꯤ ꯑꯦꯠꯁꯦ
ꯃꯊꯪ ꯆꯍꯤ ꯂꯣꯏꯗꯣꯏꯅꯦ ꯍꯥꯏꯕꯗꯤ ꯆꯍꯤ ꯑꯃꯔꯣꯝꯗꯤ ꯋꯥꯠꯂꯦꯕꯀꯣ ꯑꯃꯨꯛꯀ
ꯑꯣ
ꯆꯍꯤ ꯑꯅꯤ ꯑꯣꯏꯕꯅꯤꯅ ꯑꯃꯗꯤ ꯋꯥꯠꯂꯤ ꯑꯩꯒꯤꯗꯤ
ꯑꯣ ꯍꯣꯏ ꯑꯦꯛꯖꯥꯝ ꯑꯇꯩꯗꯤ ꯊꯥꯔꯔꯣꯏꯗ꯭ꯔꯥ ꯍꯥꯏꯗꯤ ꯊꯕꯛꯀꯤ ꯀꯩꯒꯤ
ꯑꯁꯤꯁꯦ ꯈꯪꯗꯦ ꯈꯪꯗꯦ ꯍꯥꯏꯕꯗꯤꯀꯣ ꯑꯁꯤ ꯑꯁꯤꯒꯤꯁꯦ ꯑꯗꯨꯝ ꯇꯧꯔꯒ ꯂꯩꯕꯅꯤꯅ ꯇꯤꯆꯤꯡꯒ ꯔꯤꯂꯦ ꯇꯦꯠ ꯑꯣꯏꯕ ꯈꯔꯕꯨꯗꯤ ꯌꯦꯡꯉꯦꯕꯀꯣ ꯑꯗꯣ ꯑꯗꯨꯈꯛꯅ ꯌꯥꯝ ꯄꯥꯝꯃꯒ ꯇꯧ ꯇꯧꯕ ꯑꯦꯛꯖꯥꯝꯒꯨꯝꯕꯗꯤ ꯀꯩꯝ ꯇꯧꯗꯦꯗ ꯑꯩ ꯍꯟꯗꯛ ꯀꯥꯟꯗꯤ ꯃꯊꯪ ꯆꯍꯤꯒꯨꯝꯕꯗ ꯌꯦꯡꯁꯤꯔꯥ ꯑꯗꯨ
ꯍꯣꯏ ꯇꯤꯆꯤꯡꯒꯤ ꯑꯥ ꯇꯦꯠ ꯍꯥꯏꯕ꯭ꯔꯥ ꯇꯤꯆꯤꯡ ꯑꯦꯕꯤꯂꯤꯇꯤ ꯇꯦꯁ ꯍꯥꯏꯕ꯭ꯔ ꯑꯃꯁꯨ ꯂꯩꯒꯨꯝ ꯇꯧꯗꯥꯏꯅꯦ
ꯎꯝ ꯑꯩꯈꯣꯏ ꯑꯗꯨꯗꯤ ꯑꯩꯈꯣꯏ ꯁ꯭ꯇꯦꯠꯀꯤ ꯑꯣꯏꯅꯀꯣ ꯁ꯭ꯇꯦꯠꯀꯤ ꯑꯗꯨꯅ
ꯑꯣ ꯑꯗꯨ ꯀꯩꯀꯩ ꯁꯦꯂꯦꯕꯁ ꯑꯣꯏꯒꯦ ꯑꯗꯨꯗꯤ
ꯑꯗꯨꯗꯣ ꯑꯌꯥꯝꯕꯗꯤ ꯑꯁ ꯃꯣꯏꯅ ꯍꯥꯏꯕꯗ
ꯐꯥꯔꯁ ꯏꯌꯥꯔꯒꯤ ꯍꯥꯏ ꯇꯥꯔꯦꯅꯦꯀꯣ ꯐꯥꯔꯁ ꯏꯌꯥꯔꯒꯤ ꯇꯤꯆꯤꯡ ꯀ꯭ꯂꯥꯁꯁꯤꯡꯗꯒꯤ ꯗꯥꯏꯠ ꯈꯪꯗꯦ ꯕꯤ ꯑꯦꯗ ꯈꯪꯗꯦ ꯑꯗꯨꯒꯤ ꯐꯥꯔꯁ ꯌꯔ ꯁꯦꯂꯦꯕꯁꯁꯨ ꯈꯔ ꯌꯥꯎꯋꯦ ꯍꯥꯏꯌꯦꯕꯀꯣ ꯑꯗꯨꯒ ꯑꯅꯝꯕꯅ ꯒ꯭ꯔꯥꯝꯃꯔ ꯑꯣꯏꯕ ꯃꯥꯜꯂꯦ ꯃꯣꯏꯁꯦ ꯒ꯭ꯔꯥꯝꯃꯔ ꯑꯣꯏꯔꯒ ꯏꯁꯥ ꯏꯁꯥꯒꯤ ꯁꯞꯖꯦꯛ ꯑꯗꯨꯝ ꯂꯩꯖꯩꯗꯅ ꯀꯣ ꯍꯥꯏꯕꯗꯤ ꯍꯌꯦꯡꯋꯥꯏ ꯄꯥꯁ ꯇꯧꯔꯀꯥꯟꯗ ꯏꯁꯥ ꯏꯁꯥꯅ ꯂꯧꯒꯗꯕ ꯁꯞꯖꯦꯛꯇꯣ ꯑꯗꯨꯒ ꯈꯔ ꯇꯧꯔꯒ ꯃꯦꯠꯁ
ꯑꯣꯝ
ꯗꯤ ꯀꯌꯥ ꯇꯧꯗꯕ ꯃꯥꯜꯂꯦ ꯑꯌꯥꯝꯕ ꯏꯪꯂꯤꯁ ꯒ꯭ꯔꯥꯝꯃꯔꯁꯤꯗ ꯈꯔ ꯐꯣꯀꯁ ꯇꯧꯕ ꯃꯥꯜꯂꯦ ꯃꯣꯏ
ꯑꯣ ꯈꯪꯗꯦ ꯑꯩꯈꯣꯏ ꯑꯟꯇꯤ ꯇꯤ ꯑꯃꯅ ꯑꯩꯉꯣꯟꯗ ꯅꯍꯥꯟꯋꯥꯏ ꯑꯩꯅ ꯒ꯭ꯔꯦꯖꯨꯑꯦꯁꯟ ꯍꯧꯔꯝꯗꯥꯏꯗ ꯍꯥꯏꯈꯤꯕꯅꯦꯕ ꯇꯁꯨ ꯊꯥꯁꯜꯂꯣꯅ ꯑꯗꯨ ꯗꯤ ꯑꯗꯨꯝ ꯊꯥꯗꯤ ꯊꯥꯈꯤꯗ꯭ꯔꯦ ꯀꯩꯅꯣꯁꯨ ꯈꯪꯈꯤꯗ꯭ꯔꯦ ꯃꯇꯝꯗꯨꯗ
ꯃꯣꯏꯁꯦ ꯎꯝ ꯀꯃꯥꯏ ꯍꯥꯏꯁꯤꯅ ꯁꯤꯇꯦꯠ ꯈꯣꯏꯗꯧꯅ ꯆꯍꯤ ꯈꯨꯗꯤꯡꯒꯤ ꯇꯧꯕꯗꯣ ꯑꯗꯨꯃꯛꯇꯤ ꯇꯧꯗꯦꯕ ꯆꯍꯤ ꯀꯌꯥꯅꯣ ꯂꯦꯞ ꯄꯨꯔꯒ ꯍꯟꯗꯛꯁꯦ ꯑꯃꯨꯛ ꯊꯣꯛꯂꯛꯄꯅꯦꯕ ꯇꯦꯠꯀꯤꯁꯦ
ꯑꯣ
ꯑꯗꯨ ꯑꯣꯏꯕꯅꯤꯅ
ꯍꯣꯏ ꯃꯅꯤꯄꯨꯔꯒꯤꯁꯤꯗꯤ ꯁꯨꯃꯥꯏꯅ ꯂꯣꯏꯅ ꯇꯧꯋꯤꯗ ꯑꯦꯝ ꯄꯤ ꯑꯦꯁ ꯁꯤꯗꯪ ꯑꯣꯏꯔꯁꯨ ꯑꯗꯨꯝ ꯑꯃꯨꯛ ꯂꯦꯞ ꯂꯨꯄꯥꯃꯨꯛ ꯊꯥꯕ ꯆꯍꯤ ꯈꯨꯗꯤꯡꯒꯤ ꯀꯧꯗꯦꯕ
ꯎꯝ ꯆꯨꯝꯃꯦ ꯑꯗꯨꯗꯤ
ꯍꯣꯏ ꯄꯩꯁꯥꯁꯨ ꯅꯝꯅꯩ ꯒ꯭ꯌꯥꯟ ꯇꯥꯗꯦꯗ ꯏꯁꯇꯦꯠꯀꯤ ꯊꯕꯛꯁꯦ
ꯄꯤꯁꯥ ꯄꯥꯏꯗ꯭ꯔꯗꯤ ꯎꯄꯥꯏ ꯂꯩꯇꯦꯀꯣ ꯁꯤꯒꯨꯝꯕꯁꯤꯗꯤ
ꯍꯣꯏ ꯄꯩꯁꯥ ꯂꯣꯏ ꯅꯝꯅꯔꯒ ꯑꯗꯒꯤ ꯄꯤ ꯑꯩꯆ ꯗꯤꯒꯤ ꯆꯪꯕ ꯐꯥꯎꯕꯀꯣ ꯍꯥꯏꯗꯤ ꯀ꯭ꯋꯥꯂꯤꯐꯥꯏ ꯑꯣꯏꯔꯗꯨ ꯐꯥꯎꯕ ꯈꯪꯅꯕ ꯃꯤ ꯃꯦꯟꯈ꯭ꯔꯗꯤ ꯁꯤꯠ ꯐꯪꯅꯗꯕ ꯌꯥꯎꯋꯦꯕ
ꯑꯁ
ꯑꯗꯨꯃꯥꯏꯅ ꯇꯧꯋꯦꯕ ꯑꯗꯨꯝ ꯍꯥꯏꯗꯤ ꯄꯩꯁꯥꯃꯛꯇꯤ ꯂꯧꯗꯕꯀꯣ ꯑꯗꯨꯅ ꯍꯥꯏꯗꯤ ꯑꯦ ꯃꯥꯗꯨ ꯑꯩꯈꯣꯏ ꯈꯪꯅꯕꯅꯤ ꯀꯩꯅꯤ ꯂꯧꯁꯤꯜꯂꯨ ꯍꯥꯏꯔ ꯑꯗꯨꯃꯥꯏꯅ ꯃꯥ ꯃꯦꯟꯈꯤ ꯀꯥꯟꯗ ꯁꯤꯠ ꯑꯃꯗꯤ ꯃꯥꯡꯉꯦꯅ ꯁꯣꯝꯗ
ꯑꯨꯝ
ꯑꯗꯨꯃꯥꯏꯅ ꯇꯧꯕ ꯑꯗꯨꯝ ꯌꯥꯎꯋꯦꯕ ꯃꯔꯛꯇ
ꯎꯝ
ꯍꯣꯏ ꯑꯩꯅ ꯁꯤ ꯈꯪꯉꯤꯁꯤꯅ ꯑꯩꯈꯣꯏꯒꯤ ꯑꯪꯀꯜ ꯑꯃ ꯑꯦꯝ ꯌꯨꯗ ꯂꯩꯌꯦꯕꯀꯣ ꯄ꯭ꯔꯣꯐꯦꯁꯔ ꯑꯣꯏꯔꯒ ꯃꯥꯅ ꯍꯥꯏꯔꯛꯄ
ꯑꯣ ꯃꯣꯏ ꯍꯟꯗꯛ ꯑꯦꯝ ꯌꯨꯒꯤ ꯂꯧꯕꯗꯨꯁꯨ ꯑꯃꯨꯛ ꯑꯅꯤ ꯑꯃꯨꯛ ꯍꯟꯖꯟꯕ ꯃꯥꯜꯂꯦꯀꯣ ꯍꯥꯏꯗꯤ ꯅꯍꯥꯟ ꯍꯥꯏꯗꯤ ꯑꯦꯁ ꯑꯦ ꯑꯦꯝ ꯌꯨ ꯄꯨꯂꯞꯀꯤ ꯑꯣꯏꯅ ꯑꯃ ꯑꯦꯝ
ꯑꯣ ꯑꯣ ꯍꯣꯏ ꯍꯣꯏ ꯑꯪ ꯑꯗꯨꯁꯨ ꯍꯥꯏꯗꯣꯛꯑꯅꯤ ꯍꯥꯏꯔꯒ ꯑꯃꯨꯛ ꯌꯩꯊꯣꯛ ꯌꯩꯖꯤꯟ ꯌꯥꯝ ꯇꯧꯒꯤꯒꯨꯝ ꯇꯧꯗꯏꯅꯦ
ꯑꯃꯔꯛꯇꯤ ꯍꯥꯏꯗꯣꯛꯄꯒꯨꯝ ꯇꯧꯔꯒꯅꯦ ꯍꯥꯏꯗꯣꯛ ꯇꯧꯔꯒ ꯑꯩꯈꯣꯏꯔꯣꯝꯒꯤ ꯃꯤ ꯑꯃꯁꯨ ꯌꯥꯎꯋꯦꯒ ꯍꯥꯏꯔꯒ ꯁꯦꯜꯕꯨꯗꯤ ꯄꯤꯌꯦ ꯍꯥꯏꯕ ꯕꯨꯗꯤ ꯃꯌꯥꯝ ꯑꯗꯨꯝ ꯈꯪꯅꯔꯦꯕꯀꯣ ꯑꯗꯨ ꯒꯥ ꯑꯗꯨꯗꯣ ꯁꯥꯇ꯭ꯔ ꯁꯪꯁꯊꯥꯟꯅ ꯃꯥꯌꯥꯝꯅ ꯊꯤꯡꯕꯩ ꯍꯥꯏꯕ꯭ꯔꯥ ꯄꯨꯂꯞ ꯊꯤꯡꯉꯒꯥ ꯒ ꯐꯣꯝꯗꯣ ꯏꯅꯎ ꯅꯧꯅ ꯑꯃꯨꯛ ꯊꯣꯛꯂꯛꯄꯒ ꯑꯗꯨ ꯑꯗꯨ ꯑꯗꯨꯗꯒꯤꯗꯤ ꯀꯅꯥ ꯑꯦꯄ꯭ꯂꯥꯏ ꯇꯧꯕ ꯀꯅꯥ ꯇꯧꯗꯕ ꯈꯪꯗ꯭ꯔꯦ ꯑꯗꯨꯗꯒꯤꯗꯤ
ꯑꯣ ꯈꯪꯗꯦꯗ ꯄꯦꯕꯔ ꯌꯥꯝ ꯊꯥꯒꯦ ꯃꯅꯤꯄꯨꯔꯒꯤ ꯊꯕꯛꯁꯦ ꯁꯦꯟꯇ꯭ꯔꯦꯜꯒꯤ ꯑꯣꯏꯅ ꯊꯥꯒꯤꯕꯅ ꯐꯔꯦ
ꯍꯣꯏ ꯉꯝꯃꯗꯤꯀꯣ ꯑꯗꯨꯒꯨꯝꯕ ꯑꯗꯨꯝꯗ ꯃꯥꯏ ꯑꯣꯟꯁꯤꯟꯈꯤꯕꯅ ꯐꯩ
ꯍꯣꯏ ꯀꯝꯄꯤꯇꯤꯁꯟꯕꯨꯗꯤ ꯋꯥꯡꯕ ꯑꯗꯨ ꯑꯣꯏꯒꯁꯨ ꯁꯨꯌꯔꯤꯇꯤ ꯑꯃꯗꯤ ꯂꯩꯅ ꯆꯍꯤ ꯈꯨꯗꯤꯡꯒꯤ ꯀꯧꯕꯅꯤꯅ ꯑꯗꯨꯝ ꯀꯟꯇꯤꯅꯤ꯭ꯨꯁꯇꯨ ꯐ꯭ꯂꯣꯗ ꯑꯗꯨꯝ ꯆꯠꯈ꯭ꯔꯅꯦꯕ
ꯆꯝꯃꯦ ꯍꯣꯏ
ꯍꯣꯏ ꯑꯗꯨ ꯈꯪꯗꯦ ꯎꯝ ꯍꯣꯏ ꯑꯥ ꯒ꯭ꯔꯦꯖꯨꯌꯦꯁꯟꯁꯤ ꯀꯩ ꯀꯣꯂꯦꯖꯇ ꯇꯧꯔꯛꯀꯦ
ꯑꯩꯁꯦ ꯁꯤ ꯒꯤ ꯑꯝ ꯗꯤ ꯑꯦꯝ ꯀꯣꯂꯦꯖꯇ ꯑꯣꯏꯅ ꯇꯧꯔꯛꯑꯦ
ꯑꯣ ꯀꯩ ꯁꯕꯖꯦꯛꯇ ꯇꯧꯔꯛꯏꯅꯣ
ꯑꯩꯗꯤ ꯁꯣꯁꯤꯌꯣꯗ
ꯑꯣ ꯑꯣ ꯃꯃꯥꯡꯗ ꯍꯥꯏꯒꯔꯕ ꯃꯥꯜꯂꯦ ꯑꯩꯅ ꯀꯥꯎꯒꯤꯕꯥ ꯑꯣꯏꯕ ꯃꯥꯜꯂꯦ
ꯑ ꯀꯥꯏꯗꯦ ꯀꯥꯏꯗꯦ
ꯍꯣꯏ
ꯑꯗꯤ ꯀꯩꯀꯩ ꯇꯧꯔꯤꯒꯦ ꯁꯣꯝꯗꯤ ꯉꯁꯤꯗꯤ
ꯊꯣꯏꯗꯣꯛꯄ ꯇꯧꯗꯦ ꯉꯁꯤꯁꯦ ꯑꯗꯨꯝ ꯅꯣꯡꯁꯨ ꯈꯔ ꯈꯔ ꯇꯥꯕꯀꯣ ꯑꯗꯨꯅ ꯅꯨꯡꯊꯤꯟꯁꯤ ꯊꯕꯛ ꯑꯃ ꯆꯠꯀꯦꯗꯤ ꯇꯧꯔꯝꯕꯅꯤ ꯑꯗꯨꯝ ꯆꯠꯇ꯭ꯔꯦ ꯅꯨꯡꯗꯥꯡꯕꯨꯗꯤ ꯕꯣꯜ ꯌꯦꯡꯕꯗꯤ ꯊꯣꯛꯀꯅꯤ
ꯎꯝ ꯑꯥꯎ ꯉꯁꯤ ꯂꯩꯌꯦꯀꯣ ꯑꯣ ꯆꯨꯝꯦ
ꯅꯨꯡꯉꯥꯏꯅꯤ ꯍꯥꯏꯅꯩꯌꯦꯕ
ꯑꯍꯥꯍꯥ
ꯍ
ꯄꯨꯡ ꯀꯌꯥ ꯋꯥꯏꯅꯣ ꯉꯁꯤꯒꯤꯁꯤꯕꯣ
ꯑꯥ ꯇꯨꯋꯦꯜꯞ ꯊꯥꯔꯇꯤꯗ ꯎꯝ ꯀꯩ ꯇꯤꯝꯗ ꯁꯞꯄꯣꯔꯠ ꯇꯧꯒꯦ
ꯑꯥ ꯇꯧꯗꯦꯗꯥ ꯑꯩ ꯕꯤꯠ ꯂꯩꯇꯦ
ꯍꯥꯏꯕꯗꯤ ꯑꯗꯨꯝ ꯎꯝ ꯃꯤ ꯑꯃꯒꯤ ꯃꯨꯠ ꯊꯨꯒꯥꯏꯕꯗꯤ ꯅꯠꯇꯕꯀꯣ ꯑꯗꯨꯝ ꯍꯣꯏ ꯑꯗꯨꯝ ꯀꯩ ꯍꯥꯏꯗꯣꯏꯅꯣ ꯑꯗꯨꯝ ꯄꯥꯝꯗꯕꯗꯣ ꯍꯥꯏꯁꯤꯔꯥ ꯐꯠꯇꯦ ꯐꯩ ꯍꯥꯏꯕꯒꯤ ꯑꯗꯨ ꯅꯠꯇꯕ ꯑꯗꯨꯝ ꯏꯁꯥꯗꯒꯤ ꯄꯥꯝꯖꯗꯕ ꯍꯥꯏꯁꯤꯔꯥ ꯑꯗꯨꯝ ꯍꯣꯏ ꯃꯤꯅ ꯌꯦꯡꯉꯨꯁꯦ ꯆꯠꯂꯨꯁꯦ ꯍꯥꯏꯔꯒꯗꯤ ꯑꯗꯨꯗꯤ ꯋꯥ ꯑꯃꯅꯤꯀꯣ ꯑꯗꯨꯒ ꯑꯗꯨꯝ ꯌꯥꯝ ꯄꯥꯝꯃꯒ ꯑꯩꯅ ꯂꯨꯝꯃꯒ ꯇꯧꯕꯩ ꯇꯥꯏꯞꯇꯨꯗꯤ ꯑꯗꯨꯃꯛꯇꯨꯗꯤ ꯅꯠꯇꯕ
ꯍꯣꯏ ꯍꯣꯏ ꯁꯨꯝ ꯌꯦꯡꯒꯤꯗ꯭ꯔꯒꯗꯤ ꯀꯩꯁꯨ ꯌꯦꯡꯅꯤꯡꯗꯕꯗꯣ
ꯎꯝ ꯑꯗꯨꯒꯨꯝꯕ ꯑꯃꯥ
ꯍꯣꯏ ꯑꯗꯨ ꯃꯤ ꯈꯨꯗꯤꯡꯃꯛꯁꯨ ꯕꯣꯜ ꯌꯦꯡꯗ꯭ꯔꯒꯁꯨ ꯇꯨ ꯃꯦꯁꯤ ꯔꯣꯅꯥꯜꯗꯣꯗꯤ ꯂꯣꯏ ꯍꯥꯏꯅꯩꯀꯣ ꯎꯝ ꯀꯔꯝꯕ ꯄꯥꯝꯒꯦ ꯅꯪꯗꯤ
ꯄꯥꯃꯗꯦ ꯑꯅꯤꯃꯛ
ꯑꯍꯥ ꯍꯥ ꯍꯥ ꯍꯥ
ꯑꯩꯁꯨ ꯀꯣ ꯑꯩ ꯊꯥꯏꯅꯀꯣ ꯑꯩ ꯏꯪꯂꯦꯟꯒꯤꯀꯣ ꯑꯩ ꯑꯩ ꯑꯩ ꯌꯥꯝ ꯄꯥꯝꯕ ꯅꯨꯄꯥ ꯑꯃ ꯂꯩꯔꯝꯕꯅꯦꯕ꯫
ꯑ
ꯀꯔꯤ ꯍꯥꯏꯕ꯭ꯔꯥ ꯎꯝ ꯑꯗꯨ ꯃꯇꯝꯗꯣ ꯇꯨ ꯊꯥꯎꯖꯟ ꯀꯌꯥꯒꯤ ꯋꯥꯔꯜ ꯀꯞꯇꯅꯣ ꯃꯥ ꯁꯥꯟꯅꯕꯗꯣ꯫ ꯇꯨ ꯊꯥꯎꯖꯟ ꯇ꯭ꯋꯦꯟꯇꯤ ꯃꯅꯤꯡꯗꯔꯥ ꯃꯃꯥꯡꯗ ꯃꯁ ꯑꯣꯖꯤꯜ ꯍꯥꯏꯕꯗꯣ ꯑꯁꯣꯝꯁꯨ ꯇꯥꯕꯤꯔꯝꯃꯅꯤ ꯖꯔꯃꯟ ꯖꯔꯃꯟ ꯑꯣꯏꯕ ꯭ꯕꯔꯣ ꯑꯣ ꯑꯗꯨꯗꯤ ꯑꯩꯗꯤ ꯈꯪꯗ꯭ꯔꯦ ꯑꯗꯨ ꯅꯨꯄꯥꯗꯣ ꯀꯔꯤ ꯎꯝ ꯌꯥꯝ ꯐꯖꯕꯗꯣ ꯑꯩꯅ ꯃꯥꯗꯤ ꯋꯥꯡꯅ ꯆꯥꯎꯔꯒ
ꯑꯥ
ꯃꯥꯅ ꯁꯥꯟꯅꯕꯗꯨꯗ꯫
ꯑꯣꯖꯤꯜꯁꯤ ꯑꯩ ꯆꯞ ꯆꯥꯕꯗꯤ ꯈꯪꯗ꯭ꯔꯦꯕꯀꯣ꯫ ꯃꯥꯁꯤ ꯇꯔꯀꯤ ꯔ ꯑꯃꯗꯤ ꯑꯣꯏꯕꯅꯦꯕꯀꯣ꯫ ꯍꯥꯏꯗꯤ ꯖꯔꯃꯟ ꯃꯆꯥꯗꯤ ꯅꯠꯇꯦꯕ ꯑꯁꯣꯝꯗꯒꯤ ꯃꯥꯏꯒ꯭ꯔꯦꯠ ꯇꯧꯔꯛꯄ ꯀꯥꯡꯕꯨ ꯑꯣꯏꯕꯅꯦꯕ꯫ ꯑꯗꯨꯒꯤ ꯇꯤꯝ ꯃꯅꯨꯡꯗ ꯃꯥꯁꯤ ꯌꯥꯝ ꯕꯨꯂꯤ ꯇꯧꯕꯤꯕꯗꯣ꯫
ꯑꯣ
ꯑꯗꯨꯃꯥꯏ ꯇꯧꯕꯅꯦ ꯑꯗꯨꯗꯩ ꯃꯥꯁꯤ ꯈꯥꯡꯕ ꯉꯝꯗꯕꯗꯒꯤ ꯇꯣꯛꯈ꯭ꯔꯒ꯫ ꯖꯤꯝ ꯑꯣꯏꯅ ꯁꯥꯟꯅꯔꯒ ꯃꯁꯥꯒ ꯊꯤꯟ ꯐꯔ ꯂꯩꯈ꯭ꯔꯕꯅꯦꯕ ꯍꯧꯖꯤꯛꯇꯣ꯫
ꯑꯣ
ꯑꯗꯨꯃꯥꯏ ꯂꯩꯒꯤꯕꯅꯤ꯫
ꯑꯩꯗꯤ ꯈꯪꯗꯦꯗ ꯗꯨ ꯑꯣꯏꯔꯁꯨ ꯑꯗꯨꯝ ꯋꯥꯔꯜ ꯀꯞ ꯃꯥꯅ ꯁꯥꯟꯅꯕꯗꯣ꯫ ꯈꯪꯍꯧꯋꯦꯕꯀꯣ ꯁꯥꯟꯅꯔꯒ ꯑꯗꯨꯝ ꯀꯃꯥꯏ ꯍꯥꯏꯗꯣꯏꯅꯣ ꯃꯥꯒꯤ ꯒꯔꯜꯐ꯭ꯔꯦꯟ ꯅꯦꯒ ꯇꯧꯔꯒ ꯁꯣꯁꯦꯜ ꯃꯦꯗꯤꯌꯥꯗ ꯌꯥꯝ ꯎꯠꯄꯗꯣ ꯑꯗꯨꯗꯨ ꯍ ꯃꯥꯗꯤ ꯋꯥꯡꯁꯨ ꯋꯥꯡ ꯆꯥꯎꯔꯒ ꯑꯗꯨꯝ ꯌꯦꯡꯕꯗ ꯐꯖꯩꯑꯕ꯫
ꯍꯣꯏ ꯍꯩꯗꯤ ꯍꯩꯕꯅꯤꯌꯦ ꯕꯣꯜ꯫
ꯑꯣ ꯄꯥꯝꯃꯨꯏꯍꯦ ꯑꯗꯨꯃꯥꯏ ꯇꯧꯔꯗꯤ꯫
ꯎꯝ ꯃꯌꯥꯝꯅ ꯐꯥꯒꯤ ꯇꯧꯅꯕꯅꯤ ꯑꯣꯖꯤꯠ ꯑꯣꯖꯤꯠ ꯍꯥꯏꯔꯒ ꯍꯥꯍꯥ ꯎꯝ
ꯑꯩꯗꯤ ꯀꯌꯥ ꯈꯪꯗꯦꯗ ꯕꯣꯜꯒꯤ ꯃꯔꯝꯗꯗꯤ꯫
ꯍꯣꯏ ꯑꯈꯣꯏꯁꯨ ꯌꯥꯝꯕꯨꯗꯤ ꯈꯪꯗꯦ ꯑꯗꯨꯏꯁꯨ ꯏꯃꯥꯟꯅꯕ ꯈꯪꯕ ꯌꯥꯝ ꯂꯩꯕ ꯃꯣꯏꯒ ꯑꯗꯨꯝ ꯄꯨꯟꯕꯒꯤ꯫
ꯑꯣ
ꯈꯔ ꯈꯔ ꯃꯣꯏ ꯉꯥꯡꯅꯕꯗꯣ ꯑꯗꯨꯝ ꯇꯥꯕꯒꯤ꯫ ꯍꯥꯏꯗꯤ ꯄꯨꯜꯂꯃꯤꯅ ꯋꯥꯔꯤꯗ ꯑꯗꯨꯝ ꯌꯥꯎꯔꯦꯅ ꯑꯗꯨꯒꯤ ꯍꯣꯏ
ꯉꯁꯤꯗꯤ ꯃꯤ ꯌꯥꯝ ꯌꯦꯡꯅꯒꯗꯕꯗꯤ ꯃꯥꯜꯂꯦ꯫
ꯑꯥ ꯌꯦꯡꯅꯕꯗ ꯅꯠ
ꯄꯩꯁꯥꯗꯨ ꯌꯝ ꯊꯥꯅꯔꯛꯇꯣꯏꯅꯤ ꯑꯁ ꯍꯥꯏꯕꯗꯤ ꯍꯥꯏꯕꯗꯤ ꯑꯗꯨꯝ ꯔꯣꯅꯥꯜꯗꯣꯕꯨꯗꯤ ꯑꯗꯨꯝ ꯇꯥꯔꯦ ꯑꯗꯣ ꯍꯧꯖꯤꯛ ꯃꯥꯒꯤ꯫ ꯃꯥꯒ ꯁꯥꯟꯅꯒꯗꯕ ꯀꯅꯥ ꯀ ꯏꯁꯄꯦꯟ ꯀꯣ꯫ ꯑꯥ ꯃꯣꯏꯁꯦ ꯌꯥꯝ ꯇꯐ ꯑꯣꯏꯌꯦꯅ ꯍꯥꯏꯕ ꯃꯤꯅ ꯍꯥꯏꯕꯗ ꯑꯩꯕꯨꯗꯤ ꯌꯦꯡꯉꯨꯗꯦ ꯗꯣ
ꯍꯧꯖꯤꯛ ꯍꯧꯖꯤꯛ ꯐꯥꯎꯒꯠꯂꯛꯄꯗꯀꯣ꯫ ꯂꯝꯃꯤꯟ ꯌꯥꯝꯃꯥꯥꯜ ꯍꯥꯏꯗꯅ ꯑꯃ ꯂꯩꯌꯦꯕ ꯃꯥꯁꯨ ꯍꯩꯌꯦꯕꯀꯣ ꯅꯍꯥ ꯑꯣꯏꯔꯒ꯫
ꯑꯣ ꯑꯣ꯫
ꯑꯗꯨꯒꯤ ꯃꯥ ꯈꯛꯇꯕꯨꯗꯤ ꯅꯠꯇꯦ ꯑꯇꯣꯞꯄꯁꯨ ꯌꯥꯎꯗꯤ ꯌꯥꯎꯔꯤ ꯑꯗꯨ ꯑꯣꯏꯒꯁꯨ꯫ ꯃꯥꯁꯨ ꯍꯥꯏꯗꯤ ꯌꯥꯝ ꯃꯃꯤꯡ ꯆꯠꯄꯗꯨ ꯑꯣꯏꯌꯦꯕ ꯍꯧꯖꯤꯛ ꯍꯧꯖꯤꯛ꯫
ꯑꯣ꯫
ꯑꯗꯨ ꯔꯣꯅꯥꯜꯗꯣꯒꯤꯅ ꯑꯃꯨꯛ ꯑꯔꯣꯏꯕ ꯑꯣꯏꯔꯦꯅ꯫
ꯑꯣ ꯆꯨꯝꯃꯦꯀꯣ꯫
ꯍꯣꯏ ꯇꯤꯝꯁꯨ ꯑꯔꯨꯕ ꯇꯥꯁꯤꯜꯂꯦ ꯑꯗꯨꯅ ꯃꯦꯠꯁꯇꯤ ꯅꯨꯡꯉꯥꯏꯅꯦꯕ ꯌꯦꯡꯕꯗ꯫
ꯑꯣ ꯑꯗꯣ ꯃꯥꯒꯤ ꯑꯔꯣꯏꯕ ꯁꯥꯟꯅꯕ ꯍꯥꯏꯁꯦ꯫ ꯃꯥꯅ ꯁꯥꯟꯅꯒꯦ ꯍꯥꯏꯔꯗꯤ ꯑꯗꯨꯝ ꯅꯦꯛ ꯃꯊꯪꯒꯤꯗ ꯑꯗꯨꯝ ꯁꯥꯟꯅꯕ ꯌꯥꯕ
ꯌꯥꯏ ꯌꯥꯏ ꯌꯥꯗꯕ ꯅꯠꯇꯦ ꯌꯥꯗꯤ ꯑꯗꯨꯝ ꯌꯥꯏ ꯑꯗꯨꯒ ꯆꯥꯟꯁꯇꯤ ꯐꯪꯗꯧꯕ ꯃꯥꯟꯗ꯭ꯔꯕ ꯀꯩꯒꯤꯅꯣꯗꯤ ꯍꯟꯗꯛ ꯆꯍꯤ ꯐꯥꯎꯕ ꯃꯥ ꯐꯖꯅ ꯁꯥꯟꯅꯕ ꯉꯝꯗ꯭ꯔꯦꯕꯀꯣ꯫ ꯑꯗꯨꯝ ꯁꯣꯏꯔꯦꯕ ꯕꯣꯜꯁꯦ ꯑꯗꯨꯅ ꯍꯥꯏꯗꯤ ꯑꯅꯧꯕ ꯃꯌꯥꯝ ꯊꯣꯛꯂꯛꯏꯝꯃꯤꯅ ꯆꯍꯤ ꯃꯔꯤ ꯍꯥꯏꯁꯤ ꯁꯥꯡꯉꯤꯗ ꯅꯀꯣ ꯑꯗꯨꯅ ꯑꯃꯣꯛ ꯃꯔꯛꯇ ꯁꯤꯟꯒꯤꯕꯁꯨ ꯌꯥꯏꯌꯦ ꯃꯥꯁꯤ ꯑꯗꯨꯒꯤꯅꯤꯗ꯫
ꯍꯣꯏꯗ ꯃꯥꯁꯨ ꯐꯠꯖꯅꯕꯨꯗꯤ ꯇꯥꯜꯂꯝꯃꯅꯤ ꯁꯦꯟꯁꯨ꯫
ꯎꯝ ꯄꯩꯁꯥꯗꯤ ꯄꯥꯏꯝꯃ